ꯑꯣ
ꯗꯧꯔꯤꯕ꯭ꯔꯣ ꯀꯩꯗꯧꯔꯤꯕ꯭ꯔꯣ
ꯑꯩꯔꯣ ꯉꯥꯔꯤꯟ ꯈꯥ ꯉꯧꯔꯤꯌꯦ
ꯅꯪ ꯊꯕꯛ ꯌꯥꯝ ꯆꯤꯜꯂꯝꯃꯅꯤꯀꯣ
ꯑꯦ ꯑꯗꯨ ꯉꯧ ꯉꯧ ꯉꯧꯅ ꯌꯥꯏꯌꯦ ꯑꯈꯣꯏ ꯃꯥꯅ ꯄꯥꯔꯃꯤꯁꯟ ꯄꯤꯌꯦ
ꯑꯣ ꯅꯦ ꯃꯤꯒꯤ ꯌꯥꯝ ꯇꯧꯔꯒ ꯂꯩꯕꯒꯤꯅꯦ ꯑꯩꯗꯣ ꯅꯪꯒꯤꯗꯣ ꯇꯧꯔꯔꯣꯏꯗ꯭ꯔꯥꯅꯦ ꯌꯥꯝ ꯅꯨꯡꯉꯥꯏ ꯅꯠꯇ꯭ꯔꯕ ꯑꯩꯁꯨ ꯑꯦꯛꯖꯥꯝ ꯂꯩꯕꯒꯤꯀꯣ ꯍꯥꯏꯔꯛꯀꯦ ꯇꯧꯕ ꯐꯠ ꯐꯠ ꯑꯗꯨꯒꯤ
ꯀꯔꯤ
ꯑꯩꯗꯣ ꯅꯪꯕꯨ ꯌꯥꯝ ꯍꯥꯊꯨ ꯍꯥꯊꯨ ꯇꯧꯔꯦ ꯍꯥꯏꯕ ꯈꯨꯗꯛ ꯈꯨꯗꯛꯇ ꯍꯥꯏꯕꯤꯔꯦ ꯁꯥꯎꯒꯅꯨꯀꯣ ꯑꯩꯩꯗꯣ ꯍꯥꯏꯕ ꯉꯁꯥꯏꯁꯨ ꯅꯨꯡꯊꯤꯜꯗ ꯌꯥꯝ ꯇꯨꯝꯃꯒ ꯇꯨꯝꯃꯒ ꯀꯣꯛ ꯆꯤꯛꯃꯟꯕꯒꯤ ꯂꯩꯔꯦ
ꯅꯪꯗꯣ
ꯍꯣꯏ ꯑꯗꯨꯒ ꯍꯧꯒꯠꯂꯛꯑꯦ ꯍꯣꯏ ꯂꯥꯏꯔꯤꯛ ꯄꯥꯕ ꯄꯥ ꯑꯝ ꯇ ꯆꯪꯗꯦ ꯑꯗꯨꯒ ꯍꯧꯒꯠꯂꯛꯑꯦ ꯑꯗꯨꯒ ꯑꯥ ꯀꯔꯤꯅꯣ ꯑꯩ ꯆꯥꯕꯗꯣ ꯑꯩ ꯀꯥꯎꯊꯣꯛꯈ꯭ꯔꯦ ꯑꯗꯨꯒ ꯏꯔꯨꯅꯤꯡꯉꯥꯏ ꯇꯧꯔꯒ ꯂꯩꯔꯦ ꯏꯔꯨꯔꯦ ꯑꯗꯨꯒ ꯍꯧꯖꯤꯛ ꯁꯦ ꯆꯥꯛ ꯂꯧꯕ ꯆꯠꯂꯝꯗꯥꯏꯒꯤ ꯃꯇꯝꯅꯦꯕ
ꯑꯣ ꯑꯣ ꯅꯣꯏ ꯄꯨꯡ ꯀꯥꯌꯗ ꯄꯤꯒꯦ ꯆꯥꯛ ꯄꯨꯡ ꯀꯌꯥꯗ ꯄꯤꯒꯦ ꯂꯗꯥꯔꯛꯏꯁꯦ ꯄꯨꯡ ꯅꯤꯄꯥꯟꯗ
ꯄꯨꯡ ꯇꯔꯦꯠꯇꯒꯤ ꯄꯤꯕ ꯍꯧꯋꯦ ꯄꯨꯡ ꯃꯥꯄꯜ ꯐꯥꯎꯕ ꯑꯗꯣ ꯃꯝꯕꯗ ꯉꯥꯏꯔꯤꯕ ꯍꯧꯖꯤꯛꯇ ꯉꯁꯥꯏꯗꯤ ꯄꯨꯠ ꯁꯕꯦꯟꯗꯣ ꯌꯥꯝ ꯉꯥꯜꯂꯦꯕ
ꯑꯣ
ꯑꯗꯨꯒꯤ ꯄꯨꯡ ꯁꯚꯦꯟꯗꯗꯤ ꯉꯜꯂꯦ ꯍꯥꯏꯔ ꯄꯨꯡ ꯅꯤꯄꯥꯟ ꯍꯧꯖꯤꯛ ꯆꯠꯂꯗꯣꯏꯅꯦ
ꯎꯝ ꯎꯝ ꯂꯥꯡꯒꯅꯣ ꯂꯥꯡꯒꯅꯣ ꯂꯥꯡꯒꯅꯣ
ꯀꯩ ꯍꯥꯏꯕꯅꯣ
ꯂꯥꯡꯉꯛꯏꯅꯤꯅꯦ ꯕꯦꯛꯒꯎꯟ ꯇꯨꯡꯗ
ꯍꯣꯏ ꯀꯩ ꯍꯥꯏꯕꯅꯣ ꯍꯧꯖꯤꯛꯀꯤꯗꯣ
ꯑꯩꯈꯣꯏ ꯕꯕꯥꯅ ꯇꯥꯃꯣ ꯀꯧꯊꯣꯔꯛꯏꯕ
ꯑꯣ
ꯊꯣꯛꯂꯛꯑꯣ ꯃꯄꯥꯟ ꯃꯗꯤ ꯃꯈꯨꯠꯁꯨ ꯇꯦꯛꯑꯦ ꯃꯈꯣꯡꯁꯨ ꯇꯦꯛꯑꯦ
ꯑꯥ
ꯑꯗꯨꯒꯤ
ꯀꯩ ꯍꯏꯕ
ꯅꯨꯡꯉꯥꯏꯌꯦ
ꯀꯩ ꯍꯥꯏꯕꯅꯣ
ꯍꯥꯥ
ꯀꯩ ꯍꯥꯏꯅꯣ
ꯑꯩꯈꯣꯏ ꯇꯥꯝꯃꯣꯕꯨ ꯃꯈꯣꯡ ꯃꯈꯨꯠ ꯇꯦꯛꯑꯦ ꯍꯥꯏꯕ
ꯀꯩꯗꯧꯕꯒꯤ
ꯈꯣꯡꯅ ꯕꯣꯜ ꯁꯥꯟꯅꯕꯗ ꯈꯨꯠꯅꯅꯦ ꯕꯣꯜ ꯁꯥꯟꯅꯔꯨꯔ ꯃꯇꯨꯡꯗ ꯈꯣꯡ ꯇꯦꯛꯑ ꯃꯇꯨꯡꯗꯨꯗ ꯃꯥꯁꯦ ꯒꯥꯔꯤꯗꯩ ꯀꯨꯝꯊꯕꯖꯥꯠꯅꯦ ꯑꯗꯨꯗ ꯃ ꯈꯨꯠꯅ ꯉꯥꯛꯄꯀꯣ ꯈꯣꯡꯗ ꯄ꯭ꯔꯦꯁꯔ ꯀꯩꯅꯣ ꯀꯩꯅꯣ ꯄꯤꯗꯅꯕꯅ ꯑꯋꯥꯕ ꯄꯤꯗꯅꯕꯅ ꯑꯗꯨꯗ
ꯑꯁ ꯇꯜꯂꯦꯀꯣ ꯈꯣꯡ ꯈꯨꯠ ꯇꯦꯛꯑꯗꯤ ꯌꯥꯝ ꯐꯔꯛ ꯇꯥꯔꯝꯃꯅꯤꯀꯣ
ꯎꯝ
ꯅꯣꯏꯗꯤ ꯀꯔꯤ ꯌꯦꯟꯁꯥꯡ ꯊꯣꯡꯉꯤꯅꯣ
ꯑ ꯂꯨꯕ ꯑꯃ ꯏꯔꯣꯟꯂꯦ
ꯑꯥ
ꯄꯥꯛꯅꯝ ꯑꯃ ꯇꯧꯔꯦ ꯑꯗꯨꯒ ꯀꯥꯡꯉꯧ ꯑꯃ ꯉꯧꯔꯦ
ꯎꯗꯕ ꯌꯥꯝ ꯀꯨꯏꯔꯦ
ꯀꯨꯏꯔꯦ ꯅꯪꯖꯨ ꯎꯗꯕ ꯀꯨꯏ
ꯃꯊꯪ ꯊꯣꯛꯂꯛꯄꯗ ꯐꯖꯅ ꯄꯨꯟꯂꯁꯦ ꯑꯈꯣꯏ ꯑꯍꯨꯝ
ꯑꯩ ꯊꯣꯛꯂꯛꯄꯗ
ꯑꯩ ꯊꯣꯛꯂꯛꯄꯗ ꯐꯖꯅ ꯄꯨꯜꯂꯁꯦ ꯑꯩꯈꯣꯏ ꯑꯍꯨꯝ ꯍꯥ
ꯀꯩꯝ ꯌꯥꯎꯗ꯭ꯔꯦꯅꯦ ꯑꯩ ꯌꯥꯝ ꯑꯩ ꯑꯩ ꯑꯩ ꯊꯣꯛꯂꯀ ꯎꯅꯁꯤꯀꯣ
ꯍꯣꯏ ꯎꯅꯁꯦ
ꯅꯪꯗꯤ ꯎꯅꯁꯦ ꯍꯥꯏꯔꯒ ꯎꯅꯔꯔꯣꯏ
ꯀꯩ ꯍꯥꯏꯕ
ꯅꯪꯗꯤ ꯎꯅꯔꯁꯦ ꯍꯥꯏꯔꯒ ꯎꯅꯔꯔꯣꯏ ꯅꯣꯏ ꯇꯥꯃꯣꯒ ꯗꯦꯠ ꯑ ꯅꯣꯏ ꯇꯥꯝꯃꯣꯒ ꯀꯣꯏ ꯆꯠ ꯂꯩꯔꯅꯤ
ꯑꯦ ꯑꯩ ꯑꯩꯈꯣꯏ ꯇꯝꯃꯒ ꯀꯣꯏꯕ ꯆꯠꯄ꯭ꯔꯅꯦ ꯅꯪꯕꯨ ꯊꯦꯡꯅꯗꯕ꯭ꯔꯅꯦ ꯑꯩꯕꯨ
ꯀꯣꯏ ꯆꯠꯂꯦ ꯅꯪ ꯅꯣꯏ ꯇꯥꯃꯣ ꯀꯧꯕ꯭ꯔꯣ ꯗꯗꯥ ꯀꯧꯕ꯭ꯔꯣ
ꯑꯁ ꯃꯤꯡ ꯁꯦꯀꯠꯂꯦ ꯑꯩꯗꯤ
ꯑꯣ ꯍꯣꯏ ꯁꯦꯠꯀꯠ ꯇꯧꯅꯤ ꯆꯞ ꯃꯥꯟꯅꯩꯗꯨꯕꯨ ꯅꯠꯇ꯭ꯔꯥ
ꯃꯤꯁꯀꯠꯇ꯭ꯔꯗꯤ ꯑꯩꯕꯨ ꯃꯉꯣꯟꯗ ꯏꯁ ꯆꯠꯂꯨ ꯍꯦ ꯏꯌꯥꯝꯕꯁꯨ ꯅꯠꯇꯅ ꯅꯠꯇ꯭ꯔꯣ
ꯑꯃ ꯑꯣ ꯑꯣ ꯑꯩꯒꯤ ꯈꯨꯋꯥꯛꯃꯤꯗꯣ
ꯑꯣ
ꯑꯗꯨꯗ ꯑꯥ ꯅꯣꯏꯔꯣꯝ ꯁꯥꯏꯠꯁꯦ
ꯑꯧ
ꯁꯣꯝꯗꯒꯤ ꯃꯤ ꯈꯪꯅꯒꯅꯨ ꯍꯥꯏꯌꯦꯕꯀꯣ ꯑꯩꯗꯤ ꯑ ꯕꯣꯔꯤꯁ ꯁꯨ ꯌꯥꯎꯔꯤꯅꯦꯕ ꯑꯗꯨꯗ ꯈꯪꯕ꯭ꯔꯥ
ꯍꯦ
ꯍꯥꯏꯗꯤ ꯑꯣ ꯑꯣ ꯑ ꯑꯗꯨꯗ ꯑꯗꯨ ꯌꯥꯎꯋꯦ ꯍꯥꯏꯕꯅꯤꯅꯗ ꯑꯗꯨ ꯇꯧꯔꯨꯔꯗꯤꯅꯦ ꯑꯗꯨ ꯈꯪꯅꯔꯗꯤꯅꯦꯀꯣ ꯏꯀꯥꯏꯕ ꯆꯣꯞꯄ ꯑꯗꯨꯝꯕ ꯅꯪꯒꯅꯤ ꯑꯁꯣꯝ ꯁꯥꯏꯠ ꯑꯁꯣꯝ ꯅꯥꯀꯟ ꯔꯣꯝꯁꯦ ꯑꯝꯃ ꯑꯋꯥꯡꯡꯂꯣꯝ ꯍꯥꯏꯕ꯭ꯔꯣ ꯑꯋꯥꯡ ꯑꯋꯥꯡ
ꯑꯩꯈꯣꯏ ꯑꯋꯥꯡꯡꯂꯣꯝꯅꯦ ꯅꯣꯏꯒꯤꯗꯃꯛꯇꯤ
ꯍꯣꯏ ꯍꯣꯏ ꯍꯣꯏ ꯑꯋꯥ ꯂꯣꯝꯗꯩ ꯈꯪꯅꯕ ꯌꯥꯗꯦ ꯍꯥꯏ ꯑꯩꯒꯤꯗꯣ ꯑꯩꯒꯤ ꯃꯥꯏꯀꯩꯗꯣ ꯀꯔꯣꯝ ꯑꯣꯏꯕꯅꯣ ꯆꯥꯅꯕꯗꯣ ꯈꯪꯗ꯭ꯔꯦꯅꯦ ꯀꯥꯎꯒ꯭ꯔꯦ
ꯀꯔꯣꯝ ꯃꯥꯏꯀꯩ ꯆꯥꯟꯅꯕꯅꯣ ꯀꯥꯎꯊꯣꯛꯈ꯭ꯔꯦ
ꯑꯣ ꯊꯧꯕꯥꯜ ꯏꯝꯐꯥꯜ ꯁꯣꯝ ꯁꯥꯏꯠꯁꯦ ꯍꯥꯏꯕꯅꯦ ꯑꯗꯣ ꯀꯧ ꯈꯨꯍꯥꯏꯗꯣ ꯃꯣꯏꯒꯤ ꯃꯔꯣꯟꯗꯣ ꯑꯩꯗꯣ ꯀꯥꯎꯈ꯭ꯔꯕꯣꯀꯣ ꯃꯔꯣꯟꯗꯣ
ꯑꯣ
ꯑꯗꯨꯅꯤ ꯑꯗꯨꯒꯅꯦ ꯎꯝ ꯑꯩꯅ ꯅꯍꯥꯟ ꯍꯥꯏꯔꯛꯑꯦ ꯍꯥꯏꯕ ꯅꯨꯄꯥꯗꯣ ꯅꯃꯥꯟꯅꯕꯤ ꯅꯣꯏ ꯌꯨꯝꯊꯪꯅꯕꯒꯤ ꯅꯨꯄꯥꯗꯣ
ꯍꯣꯏ
ꯑꯗꯣ ꯎꯝ ꯑꯗꯨꯏ ꯅꯨꯃꯤꯠꯁꯦ ꯑꯃꯨꯛꯀ ꯋꯥ ꯍꯥꯏꯔꯛꯄꯅꯦꯕꯀꯣ ꯑꯗꯣ ꯑꯩꯅ ꯅꯪ ꯎꯝ ꯏꯃꯥꯟꯅꯕꯤ ꯑꯃꯥꯁꯨ ꯈꯪꯅꯔꯝꯕꯅꯦ ꯑꯩ ꯑꯩ ꯈꯪꯍꯧꯋꯦ ꯑꯗꯣ ꯑꯗꯨꯅ ꯅꯪ ꯈꯪꯉꯣ ꯅꯁꯥꯟꯅ ꯈꯟꯖꯔꯣꯅ ꯑꯗꯨꯃꯥꯏꯅ ꯍꯥꯏꯌꯦ
ꯑꯝ
ꯑ ꯃꯥꯅ ꯑꯁ ꯑꯩ ꯌꯥꯝ ꯏꯀꯥꯏꯌꯦ ꯈꯣꯠꯂꯦ ꯑꯗꯨꯃꯥꯏꯅ ꯇꯧꯔꯦ
ꯃꯥꯅ ꯏꯀꯥꯏ ꯍꯥꯢꯗꯤ ꯀꯩ ꯃꯔꯝꯒꯤꯗꯅꯣ ꯅꯪ ꯅꯨꯡꯁꯤꯗꯅ
ꯃꯥ ꯃꯟꯅꯦ ꯍꯣꯏ ꯍꯣꯏ ꯃꯥ ꯏꯀꯥꯏꯅꯦ ꯑ ꯃꯥꯁꯦ ꯃꯤꯅ ꯂꯥꯟꯅ ꯁꯟꯗꯣꯛꯑꯝꯕ ꯑꯗꯨꯃꯥꯏꯅ ꯂꯥꯟꯅ ꯁꯟꯗꯣꯛꯑꯝꯕꯗꯨꯏ ꯃꯥ ꯏꯀꯥꯏꯌꯦ ꯄꯛꯇ꯭ꯔꯦ
ꯑꯣ
ꯑꯗꯨꯅꯤ ꯏꯕꯦꯝꯃ
ꯑꯣ
ꯋꯥꯔꯤꯁꯦ ꯌꯥꯝ ꯅꯨꯡꯉꯥꯏ ꯍꯥꯏꯗ꯭ꯔꯣ ꯃꯥꯅ ꯐꯠꯇꯅ ꯇꯧꯔ ꯇꯧꯗ꯭ꯔꯒꯕꯨ ꯃꯤꯅ ꯀꯃꯥꯏꯅ ꯅꯠꯇ꯭ꯔꯣ ꯀꯔꯤ
ꯍꯦꯕꯅꯣ
ꯍꯥꯏꯗꯤꯅꯦ
ꯑꯧ
ꯃꯥꯅ ꯂꯥꯜꯂꯨꯗ꯭ꯔꯒ ꯃꯤꯅ ꯍꯦꯟꯅ ꯈꯟꯕ ꯈꯣꯠꯄꯗꯣ ꯂꯩꯒꯗꯕ ꯅꯠꯇꯦ ꯍꯥꯏꯕ ꯅꯠꯇ꯭ꯔꯥ ꯏꯁꯥꯗ ꯊꯣꯛꯑꯕ ꯊꯕꯛꯅꯦ
ꯑꯥꯎ
ꯑꯩꯕꯨ ꯑꯃꯨꯛꯒꯗ ꯍꯥꯏꯒꯤ ꯇꯞꯇ ꯃꯑꯣꯡꯗ
ꯑꯁ ꯌꯥꯏꯔꯤꯉꯩ ꯊꯤ ꯊꯤ ꯉꯥꯡꯉꯣꯏꯕ ꯈꯪꯗꯦ
ꯈꯪꯅ ꯑꯩ ꯊꯤꯗꯅ ꯉꯝꯗꯒꯦ ꯍꯧꯖꯤꯛꯁꯨ ꯍꯧꯖꯤꯛꯁꯨ ꯑꯃꯨꯛ ꯊꯥꯔꯛꯄꯅꯦ ꯑꯣ ꯑꯣ ꯐꯩ ꯀꯔꯤꯝ ꯍꯥꯏꯔꯛꯇꯕꯅꯤꯅꯦ ꯍꯥꯏꯔꯦ ꯑꯩꯅ ꯀꯩꯅꯣ ꯑꯣ ꯑꯕꯨꯉꯣ ꯆꯥꯛ ꯆꯥꯔꯕꯣ ꯑꯗꯨꯃꯥꯏꯅ ꯍꯪꯉꯦ ꯑꯩꯁꯨ
ꯑꯦ ꯅꯪ ꯀꯩ ꯑꯣꯏꯔꯤꯒꯦ ꯍꯥꯏꯕ ꯌꯥꯗ꯭ꯔꯣ
ꯑꯩ ꯍꯥꯏꯍꯧꯗ꯭ꯔꯦ ꯑꯩ ꯃꯤ ꯊꯤꯠꯅ ꯉꯥꯡꯕꯁꯦ ꯉꯥꯡꯗꯤ ꯉꯥꯡꯉꯒ ꯉꯝꯗ꯭ꯔꯦꯕ ꯑꯗꯣ ꯑ ꯃꯥꯁꯨ ꯃꯥ ꯍꯥꯏꯍꯧꯕꯅꯦ ꯉꯁꯤꯗꯒꯤ ꯀꯣꯏꯅꯔꯦꯀꯣꯅ ꯑꯗꯨꯃꯥꯏꯅ ꯍꯥꯏꯍꯧꯅꯦ ꯑꯩꯅ ꯑꯣ ꯅꯁꯥꯅꯊꯟꯗꯒ ꯀꯣꯏꯅꯔꯣ ꯑꯩ ꯌꯥꯎꯗꯦ ꯈꯪꯗꯦ
ꯍꯥꯏꯌꯨ ꯑꯗꯨꯃꯥꯏꯅ ꯁꯥ ꯊꯟꯗ ꯀꯨꯏꯅꯔꯣ ꯈꯪꯅꯔꯣꯀꯣ ꯍꯥꯏꯌꯨ
ꯑ ꯑꯗꯨꯗ ꯅꯠꯇꯦꯕ ꯑꯗꯨꯗ ꯅꯠꯇꯦ ꯑꯩ ꯑꯉꯥꯡ ꯄꯥꯝꯗꯦꯕꯀꯣ ꯑꯩ ꯑꯉꯥꯡꯗ ꯁꯨꯛꯌꯥ ꯌꯥꯔꯣꯏꯕ
ꯑꯉꯥꯡꯂ ꯃꯃꯥꯕꯨ ꯀꯩꯅꯣ
ꯇꯨ ꯊꯥꯎꯖꯟ ꯆꯍꯤ ꯃꯉꯥꯗ ꯂꯤꯁꯤꯡ ꯑꯅꯤꯒ ꯃꯉꯥꯗ ꯄꯣꯛꯄ ꯃꯤ ꯃꯥꯜꯂꯦ
ꯃꯥ ꯁꯣꯛ ꯑꯅ ꯂꯤꯁꯤꯡ ꯃꯉꯥꯒꯤ ꯑꯉꯥꯡꯂꯣ
ꯍꯣꯏ
ꯅꯣꯏ ꯊꯥꯏꯅꯒꯤꯣ ꯁ꯭ꯀꯨꯜꯒꯤꯗꯨꯔꯣ
ꯅꯠꯇꯤꯌꯦ ꯑꯩꯅ ꯍꯥꯏꯁꯦ ꯅꯣꯏ ꯂꯝꯒꯤꯗꯨꯅꯦ
ꯑꯗꯨꯕꯨ ꯁꯣꯛ ꯂꯤꯁꯤꯡ ꯑꯅꯤ ꯃꯉꯥꯒꯤ ꯑꯉꯥꯡꯂꯅꯦ
ꯃꯥ ꯂꯤꯁꯤꯡ ꯑꯅꯤ ꯃꯉꯥꯅꯤ ꯍꯥꯏꯌꯦ
ꯀꯩꯅꯣ ꯍꯣꯏꯁꯤꯕꯨ ꯑꯗꯨꯒ ꯀꯃꯥꯏꯅ ꯁꯣꯛ ꯑꯅꯤ ꯂꯤꯁꯤꯡ ꯑꯍꯨꯝꯒꯤ ꯃꯤ ꯀꯣꯏꯔꯝꯃꯤꯕ
ꯑꯍꯨꯝꯒꯤ
ꯑꯍꯨꯝꯗꯤ ꯀꯩꯅꯣ ꯑꯩꯒꯤ ꯏꯃꯥꯟꯅꯕꯤꯗꯣ
ꯅꯩꯍꯦ
ꯑꯦꯁ ꯊꯥꯖꯗꯦꯅ ꯁꯣꯛ ꯑꯅꯤ ꯂꯤꯁꯤꯡ ꯑ ꯃꯉꯥꯒꯤ ꯑꯉꯥꯡ ꯃꯃꯥꯟꯗꯦ ꯃꯁꯛꯇꯨ ꯌꯥꯗꯦ
ꯈꯪꯗꯦ ꯑꯩ ꯗꯨꯀꯥꯟꯒ ꯊꯣꯛꯇ꯭ꯔꯦ ꯅꯣꯏ ꯁꯥꯏꯗꯠꯇꯒ ꯑꯝꯇ ꯆꯠꯇ꯭ꯔꯦ ꯑꯩ ꯊꯦꯡꯅꯅꯤ ꯈꯟꯕꯩ ꯑꯩ ꯇꯜꯂꯦ ꯉꯥꯏꯍꯥꯛꯃꯨꯛꯁꯨ ꯕꯣꯔꯥ ꯂꯩ ꯆꯠꯕꯗ ꯊꯦꯡꯅꯩ ꯑꯗꯨꯗ ꯈꯤꯒ꯭ꯔꯦ ꯑꯩ ꯑꯗꯨꯗꯩ
ꯀꯔꯥꯏꯗ ꯕꯣꯔꯥ ꯂꯩ ꯆꯠꯄꯗ
ꯑꯩꯈꯣꯏ ꯀꯩꯊꯦꯜꯗꯨꯗ ꯕꯣꯔꯥ ꯂꯩ ꯆꯠꯂꯦ ꯑꯗꯨꯒꯤ ꯑꯣꯄꯣꯖꯤꯠꯇꯨꯗ ꯐꯤ ꯌꯣꯟꯐꯝ ꯗꯨꯀꯥꯟ ꯈꯔ ꯂꯩꯕꯅꯦ ꯑꯗꯨꯗ ꯃꯥ ꯐꯝꯃꯦ
ꯅ ꯗꯤ ꯈ ꯇꯧꯗꯣꯔꯤꯍꯦ
ꯑꯩ ꯀꯣꯂꯦꯖ ꯆꯠꯄꯒ ꯍꯜꯂꯛꯄꯁꯦ ꯑꯩ ꯒꯥꯔꯤ ꯈꯥꯝꯕꯝ ꯄꯥꯔꯀꯤꯡ ꯑꯗꯨꯋꯥꯏꯗꯣ ꯒꯥꯔꯤ ꯈꯥꯝꯕꯝꯗꯣ ꯌꯧꯅꯤ ꯈꯟꯕꯗ ꯇꯟꯖꯥꯅꯤ ꯍꯥꯏꯗꯤ ꯁꯨꯝ ꯍꯩꯅꯗꯦ ꯍꯩꯅꯗꯕꯅꯤ ꯍꯩꯅꯗꯕꯒꯤꯀꯣ ꯀꯩꯝ ꯍꯥꯏꯔꯛ ꯇꯔꯖꯨ ꯍꯩꯅꯗꯕꯒꯤ
ꯎꯝ ꯍꯩꯅꯗꯕ ꯍꯥꯏꯁꯦ ꯍꯩꯅꯗꯕꯅꯤ
ꯃꯥꯅꯦ ꯍꯩꯅꯗꯕꯖꯦ ꯍꯩꯅꯗꯕꯅꯦ
ꯀꯅꯥꯝꯇꯅ ꯊꯤꯡꯉꯝꯄꯣꯟꯗꯦ ꯍꯩꯅꯗꯕꯖꯦ ꯍꯪꯒꯣꯏꯒ꯭ꯔꯥꯖꯥꯠꯅꯤ ꯎꯕꯗ ꯑꯣꯟꯅꯤꯡꯉꯤꯕꯅꯤ ꯒꯥꯏ
ꯅꯠꯇ꯭ꯔꯣ
ꯅꯠꯂꯦ
ꯍꯧꯖꯤꯛꯇꯤ ꯆꯥꯛ ꯆꯥꯔꯗꯣꯏꯔꯣ ꯀꯩꯗꯧꯗꯣꯏꯅꯣ
ꯍꯨꯝ ꯍꯧꯖꯤꯛ ꯉꯥꯔꯤꯡꯈꯥ ꯉꯧꯕꯗꯣ ꯂꯣꯏꯗꯣꯔꯝꯃꯅꯤ ꯗꯨꯒ ꯆꯥꯎꯔꯅꯤ ꯀꯔꯤ
ꯅꯣꯏ ꯃꯥꯅ ꯃꯈꯥꯥꯁꯦ ꯊꯧꯔꯕꯣ
ꯑꯩꯈꯣꯏ ꯃꯥ ꯀꯩ
ꯅꯣꯏ ꯃꯥꯅ ꯉꯧꯍꯧꯔꯕ꯭ꯔꯣ
ꯑꯈꯣ ꯕꯥꯅ ꯉꯍꯧꯔꯦ
ꯑꯁ ꯅꯪꯕꯨ ꯌꯥꯝ ꯌꯦꯠꯄꯤꯔꯦꯀꯣ ꯅꯪ ꯌꯥꯝ ꯁꯥꯎꯅꯤꯡꯕ꯭ꯔꯣ
ꯇꯥꯔꯅꯦ
ꯅꯪꯕꯨ ꯌꯥꯝ ꯌꯦꯠꯄꯤꯔꯦ ꯁꯥꯎꯅꯤꯡꯕ꯭ꯔꯥ ꯍꯥꯏꯔꯒ
ꯑꯦꯁ ꯑꯩꯅꯦ ꯍꯦꯟꯅ ꯄꯥꯝꯃꯤꯅꯤ
ꯍꯥꯏꯌꯨꯅꯦ ꯌꯦꯠꯅꯗꯤ ꯑꯩꯕꯨ ꯅꯨꯡꯉꯥꯏꯇꯦ ꯑꯩꯕꯨ ꯑꯩꯅꯅꯦ ꯍꯥꯏꯒꯅꯨ
ꯅꯠꯇꯤꯌꯦ ꯅꯪ ꯊꯥꯖꯜꯂꯛꯑꯣꯔ
ꯑꯩꯅ ꯃꯌꯥꯝ ꯌꯦꯠꯂꯦ ꯍꯥꯏꯔꯗꯤꯀꯣ ꯏꯃꯥꯟꯅꯕꯤ ꯑꯝꯗ ꯀꯤꯕꯩꯀꯣ
ꯀꯅꯥ ꯅꯃꯥꯟꯅꯕꯤ ꯑꯄꯤꯛꯄꯗꯨꯔꯣ ꯑꯩꯗꯤ ꯃꯥꯒꯨꯝꯕꯗꯨꯔꯣ ꯑꯩꯕꯨ ꯃꯥꯔꯣ
ꯑꯩꯗꯣ ꯇꯜꯂꯤꯕ ꯑꯁꯤ ꯅꯨꯄꯤꯁꯦ ꯑꯩ
ꯃꯐꯝ ꯑꯃ ꯍꯦꯛꯇ ꯃꯇꯝ ꯑꯃ ꯍꯦꯛꯇ ꯑꯩ ꯁꯪꯗ꯭ꯔꯗꯤ ꯁꯪꯗꯦ ꯑꯗꯨꯝ ꯍꯥꯏꯔꯛꯀꯅꯤ ꯑꯁꯤ ꯇꯧꯔꯝꯃꯤꯒꯤ ꯑꯗꯨꯗꯨꯗꯨ ꯑꯗꯣ ꯑꯗꯨ ꯆꯤꯍꯧꯕ ꯈꯣꯠꯄꯗ ꯅꯪ ꯋꯥꯔꯤ ꯁꯥꯟꯅꯕꯖꯦ ꯀꯩꯝ ꯂꯩꯕ ꯅꯠꯇꯦ ꯍꯥꯏꯕ
ꯍꯣꯏ ꯠ ꯑꯗꯨꯕꯨꯗꯤ
ꯅꯪꯖꯖ ꯀꯥꯟꯅꯩ ꯔꯤ ꯖꯨ ꯀꯥꯟꯅꯩ ꯅꯠꯇꯔꯥ
ꯍꯣꯏ ꯑꯗꯨꯒꯤꯅꯦꯅꯦ ꯑꯩꯅ ꯅꯪꯕꯨ ꯍꯥꯏꯔꯤꯁꯦ
ꯑꯁ
ꯑꯩꯈꯣꯏꯗꯤ ꯌꯦꯟꯖꯥꯡ ꯐꯥꯎꯗꯅ ꯆꯥꯗꯣꯏꯅꯦ ꯈꯟꯕꯗ ꯌꯥꯝ ꯋꯥꯏꯑꯦꯅꯦ
ꯑꯗꯨꯅꯦ ꯑꯩꯅ ꯍꯧꯖꯤꯛ ꯍꯥꯏꯒꯦ ꯇꯧꯔꯝꯃꯤꯒꯦ ꯑꯁ ꯍꯥꯏꯔꯒ ꯅꯣꯏꯗꯤ ꯍꯥꯎꯇꯦ ꯑꯈꯣꯏꯗꯤ ꯍꯥꯎꯅ
ꯅꯣꯏꯗꯤ ꯉꯥꯔꯤꯡꯈꯥ ꯉꯧꯔꯒ ꯍꯥꯎꯅ ꯆꯥꯅꯤꯌꯦ ꯑꯩꯗꯤ ꯌꯥꯝ ꯋꯥꯔꯅꯤ
ꯑꯗꯨ ꯅꯪꯅ ꯍꯌꯦꯡꯋꯥꯏ ꯍꯦꯟꯅ ꯅꯨꯡꯉꯥꯏꯗꯣꯏꯅꯦ ꯑꯄꯪ
ꯀꯃꯥꯏ ꯅꯨꯡꯉꯥꯏꯗꯣꯏꯅꯣ
ꯊꯣꯛꯂꯛꯑꯒ ꯑꯦꯛꯖꯥꯝ ꯊꯥꯔꯣ ꯊꯕꯛ ꯐꯛ ꯆꯪꯉꯣ ꯑꯗꯨꯒ
ꯏꯁ ꯃꯅꯤꯄꯨꯔꯗ ꯑꯩ ꯁꯣꯔꯤ ꯁꯣꯔꯤ ꯑꯩꯈꯣꯏꯒꯤ ꯂꯝꯗꯝꯗ ꯑꯦꯛꯖꯥꯝ ꯊꯥꯔꯒ ꯆꯪꯕ ꯐꯪꯅꯤ ꯈꯪꯕ꯭ꯔꯥ ꯈꯟꯕ꯭ꯔꯥ
ꯑꯦ ꯄꯩꯁꯥ ꯅꯝꯃ ꯂꯣꯏꯔꯦꯍꯦ ꯉꯁꯥꯏ ꯅꯨꯄꯥ ꯑꯃ ꯐꯣꯟ ꯇꯧꯔ ꯃꯥꯜꯂꯦ ꯑꯩꯉꯣꯟꯗ ꯋꯥꯆꯞꯇ ꯑꯗꯨꯒꯤ ꯃꯣꯏꯒꯤ ꯀꯩꯅꯣꯖꯤꯒꯤ ꯑꯗꯣ ꯑꯩꯗꯣ ꯄꯥꯏꯍꯧꯗ꯭ꯔꯦ ꯑꯗꯨꯒ ꯀꯣꯜ ꯃꯤ ꯍꯥꯏꯕ ꯑꯩꯉꯣꯟꯗ ꯐꯣꯟ ꯇꯧꯔꯛꯑꯣ ꯍꯥꯏꯕꯗꯨꯅꯦ ꯑꯗꯨ ꯑꯩ ꯇꯧꯗ꯭ꯔꯦ ꯍ
ꯄꯥꯛ ꯇꯧꯔꯨꯅꯨꯗ
ꯑꯧ ꯇꯜꯂꯦꯕ ꯇꯧꯕ꯫
ꯑꯩꯁꯨ ꯇꯜꯂꯦ ꯑꯗꯨ ꯍꯕꯦꯝꯃ ꯑꯩꯗꯤ ꯏꯃꯥꯅꯕꯤ ꯑꯄꯤꯛꯄꯤꯗꯨꯗꯤꯅꯦ ꯄꯨꯡꯇꯧ ꯇꯧꯔ ꯂꯩꯔꯝꯃꯤ꯫
ꯀꯣꯏ ꯀꯧ ꯀꯧꯔ ꯂꯩꯌꯦ꯫
ꯑꯗꯧꯒ ꯀꯤꯌꯦ ꯀꯤꯌꯦ ꯍꯥꯏꯌꯦ ꯑꯩꯕꯨ꯫ ꯃꯥꯅ ꯃꯤ ꯑꯅꯧꯕ ꯋꯥꯔꯤ ꯌꯥꯝ ꯁꯥꯟꯅꯔꯒ ꯑꯩꯉꯣꯟꯗ ꯀꯤꯌꯦ ꯀꯤꯌꯦ ꯄꯥꯛꯇꯦꯕ ꯑꯩ ꯐꯨꯅꯤꯡꯕꯅ꯫
ꯍꯥꯏꯗꯤꯅꯦ ꯄꯛꯄ ꯊꯕꯛꯇꯣ ꯈꯔ ꯇꯧꯔꯛꯇꯦꯕ ꯑꯗꯨꯗꯨꯒ ꯉꯥꯡꯊꯣꯛꯄꯅ ꯃꯤ ꯑꯅꯧꯕ ꯄꯥꯝꯕꯅ꯫
ꯑꯩ ꯑꯗꯨ ꯇꯥꯔ ꯇꯥꯔꯒ ꯌꯥꯝꯅ ꯐꯨꯅꯤꯡꯉꯛꯇꯣꯔꯦ꯫
ꯌꯥꯝ ꯐꯨꯅꯤꯡꯈ꯭ꯔꯖꯥꯠꯅꯦ ꯑꯩ ꯑꯩꯗꯤ ꯐꯨꯅꯤꯡ ꯃꯔꯩ ꯌꯥꯝ ꯇꯧꯋꯦꯕ ꯅꯨꯄꯥꯃꯛꯀꯤ ꯁꯛꯇꯥꯅꯦꯀꯣ ꯑꯩ ꯐꯨꯅꯤꯡꯕꯅ꯫
ꯃꯥꯏ ꯅꯨꯄꯥꯗꯣ ꯃꯁꯛ ꯌꯦꯡꯅꯤꯡꯒꯔꯦꯗ꯫
ꯑꯩꯗꯤ ꯈꯪꯉꯦ ꯃꯥꯅ ꯑꯨꯠꯈ꯭ꯔꯕꯒꯤꯀꯣ꯫
ꯐꯖ ꯐꯖꯕ꯭ꯔꯥ꯫
ꯐꯖꯗꯦꯗ ꯑꯗꯨꯝ ꯌꯦꯡꯕ ꯌꯥꯕ꯭ꯔꯥ ꯈꯪꯗꯦꯅꯦ꯫
ꯑꯗꯨꯝ ꯌꯦꯡꯕ ꯌꯥꯕ꯫
ꯎꯝ꯫
ꯌꯥꯔꯦ ꯌꯥꯔꯦ ꯑꯗꯨꯗꯤ ꯐꯖꯔꯗꯤ꯫
ꯍꯪꯗꯦ ꯑꯩ ꯑꯝ ꯌꯥꯔꯕꯃꯥꯜꯂꯦ꯫
ꯅꯣꯡꯖꯨ ꯀꯟꯅ ꯇꯥꯔꯛꯑꯗꯤ ꯅꯨꯡꯉꯤꯏ